ꯑꯥꯎ ꯇꯥꯄ꯭ꯔꯣ
ꯋꯥꯏ ꯇꯥꯏꯌꯦꯅꯦ
ꯑ ꯑꯩꯅ ꯀꯩꯅꯣ ꯑꯩꯒꯤ ꯂꯩꯁꯥꯕꯤꯅ ꯑꯃꯨꯛꯒ ꯑꯩꯒꯤ ꯐꯣꯟꯗꯣ ꯄꯥꯏꯈꯤꯕ
ꯑꯣ ꯑꯣ ꯑꯁ ꯑꯗꯨ ꯑꯣꯏꯔꯝꯃꯅꯤ ꯅꯪꯒꯤ ꯂꯩꯁꯥꯕꯤꯕꯨ ꯑꯩ ꯅꯨꯡꯁꯤ ꯃꯥꯟꯈ꯭ꯔꯦ ꯐꯣꯟ ꯄꯥꯏꯔꯨꯁ__ ꯁꯨ ꯌꯥꯏ ꯃꯥꯅ ꯄꯥꯏꯔꯗꯤ ꯍꯦ ꯍꯦ
ꯑꯦ ꯍꯦ ꯍꯦ ꯍꯦ ꯑꯗꯨꯒꯤ ꯍꯥꯖꯤꯛ ꯇꯤ ꯃꯄꯥꯒꯤ ꯄꯤꯔꯒ ꯑꯩꯒꯤ ꯑꯩꯅ ꯑꯃꯨꯛ
ꯍꯣꯏ ꯑꯁ ꯑꯩꯉꯣꯟꯗꯁꯨ ꯑꯥ ꯑꯩꯈꯣꯏꯗꯁꯨ ꯀꯣ ꯑꯁꯤ ꯑꯩꯈꯣꯏꯒꯤ ꯃꯧꯁꯤꯡꯁꯤ__ ꯁꯦ ꯌꯥꯝ ꯏꯁꯇ꯭ꯔꯒꯜ ꯇꯧꯔꯒ ꯂꯩꯅꯦ ꯍꯧꯖꯤꯛꯀꯥꯟ
ꯑꯦ ꯍꯣꯏ ꯅꯪꯁꯨ ꯈ꯭ꯔꯥ ꯂꯩꯔꯗꯤ꯫
ꯑꯉꯥꯡꯁꯤꯡꯅ ꯑꯗꯨꯝ ꯃꯣꯏꯒꯤ ꯐꯣꯟ ꯄꯥꯏꯕ꯫ ꯃꯣꯏꯅ ꯀꯣꯜ ꯇꯧꯅꯤꯡꯔꯁꯨ ꯎꯄꯥꯏ ꯂꯩꯇꯕꯀꯣ꯫
ꯍꯣꯏ ꯑꯗꯨꯃꯥꯏ ꯑꯣꯏꯌꯦ ꯃꯔꯛ ꯃꯔꯛꯇꯤ ꯑꯗꯨ꯫ ꯀꯩꯅꯣꯅꯁꯨ ꯑ ꯑꯗꯨꯃꯥꯏꯅ ꯍꯥꯏꯌꯦ ꯅꯍꯥꯟꯗꯣ ꯑꯥ꯫ ꯅꯪꯒ ꯑꯥꯗ ꯊꯕꯛ ꯁꯨꯃꯤꯟꯅꯕꯗꯣ꯫ ꯑꯩꯈꯣꯏꯒꯤ ꯏꯃꯥꯟꯅꯕꯤꯗꯣ ꯑ ꯃꯥꯅ ꯑ ꯃꯥꯅꯁꯨ ꯁꯨꯃꯥꯏ ꯍꯥꯏꯌꯦ ꯑꯁ ꯃꯥꯁꯨ ꯅꯪꯕꯣ ꯍꯥꯏꯕ
ꯊ‌ꯦ ꯊꯣꯛꯑꯗꯤ ꯅꯪꯒꯨꯝꯅ ꯑꯉꯥꯡꯅ ꯇꯧꯔꯁꯨ ꯐꯪꯉꯔꯣꯏ ꯃꯥꯅ ꯑꯗꯨꯃꯥꯏꯟ ꯍꯥꯏꯌꯦ ꯅꯪꯕꯨ ꯅꯪꯁꯨ ꯑꯩ ꯑꯩꯈꯣꯏꯒꯨꯝꯅ ꯑꯩꯈꯣꯏꯒꯨꯝꯅ ꯑꯗꯨꯝ ꯑ ꯅ ꯇꯧꯔꯣ ꯗꯤꯁꯇꯔ꯭ꯕ ꯇꯧꯕ ꯍꯧꯔꯅꯤ ꯍꯥꯏꯌꯦ ꯅꯪꯕꯨꯁꯨ
ꯍꯣꯏ ꯍꯣꯏ ꯍꯧꯖꯤꯛ ꯇꯤ ꯑꯩꯈꯣꯏꯅ ꯀꯟ ꯀꯟꯅ ꯀꯣꯜ ꯇꯧꯔꯤꯕꯤꯅꯦꯕ ꯑꯗꯨ ꯅꯨ
ꯑꯥ ꯍꯣꯏ
ꯗꯨꯝ ꯃꯔꯛ ꯃꯔꯛꯇ ꯑꯗꯨꯝ ꯄꯥꯎ ꯐꯥꯎꯅꯕꯀꯣ ꯃꯥꯖ‌ꯦ ꯗꯨꯝ ꯍꯥꯏꯌꯦ ꯑꯩꯒꯤ ꯐ꯭ꯔꯦꯟꯁꯤꯡꯁꯦ ꯂꯨꯍꯣꯡꯈ꯭ꯔꯦ ꯀꯃꯥꯏ ꯇꯧꯒꯦꯔꯅ ꯁꯨ ꯁꯨ ꯍꯥꯏꯕꯅꯤ ꯃꯥꯁꯦ ꯑꯩꯩꯅ ꯅꯪꯁꯨ ꯂꯨꯍꯣꯡꯈ꯭ꯔꯣ ꯑꯩ ꯂꯨꯍꯣꯡꯈ꯭ꯔꯣ ꯍꯥꯏꯔꯒ ꯅꯨꯄꯥ ꯑꯃꯠꯇ ꯂꯩꯇꯦ ꯍꯥꯏꯕꯀꯣ
ꯃꯥꯅ ꯄꯥ ꯃꯥꯅ ꯆꯪꯗꯕꯒꯤꯅꯤ ꯃꯥꯒꯤ ꯋꯥꯈꯟꯗ
ꯑꯗꯨꯅꯦ ꯑꯩꯅ ꯅꯪꯅꯅꯦ ꯑꯩꯅ ꯍꯥꯏꯕ ꯑꯗꯨ ꯑꯩꯅꯅꯦ ꯍꯥꯏꯔꯁꯨ ꯅꯨ ꯄꯥꯁꯨ ꯂꯛ ꯇ꯭ꯔ‌ꯦ ꯍꯥꯏꯕꯀꯣ ꯑꯁ ꯑꯗꯨ ꯅꯨꯄꯥ ꯂꯥꯛꯀꯅꯤ ꯑꯩ ꯊꯤꯕꯤꯒꯦ ꯅꯨꯄꯥ ꯁ‌ꯦ ꯎꯝ ꯍꯣꯏ ꯍꯥꯏꯌꯨ
ꯑꯥ ꯅꯠꯇꯦ ꯆꯞꯃꯥꯅꯩ ꯑ ꯃꯥꯅ ꯃꯥꯒꯤ ꯃꯥꯅ ꯁꯨꯡꯆꯪ ꯆꯪꯗꯕꯒꯤ ꯑꯗꯨꯒꯤ ꯃꯤꯁꯨ ꯍꯥꯏꯗꯕꯅꯦꯕ
ꯍꯣꯏ ꯍꯣꯏ ꯑꯗꯨꯅꯦ
ꯃꯥꯅ ꯑꯁ ꯀꯔꯤꯅꯣ ꯅꯨꯄꯤꯒꯤ ꯇꯜꯂꯦ ꯃꯥꯏ ꯁꯣ ꯑꯗꯨꯒꯨꯝꯕꯁꯨ ꯂꯩꯇꯦ ꯃꯥꯁꯦ ꯁꯤꯝ ꯄꯜ ꯑꯣꯏꯅ ꯂꯨꯍꯣꯡꯅꯤꯡꯗꯕ ꯃꯁꯛ ꯄꯨꯔꯒꯀꯣ
ꯑ
ꯂꯨꯍꯣꯡꯅꯤꯡꯗꯕ ꯃꯁꯛꯀ ꯅꯨꯄꯥ ꯄꯝꯗꯕ ꯃꯁꯛ ꯎꯔꯒ ꯂꯩꯕꯗꯣ ꯑꯗꯨꯒꯤꯅꯤ ꯑꯩꯅ ꯑꯗꯨꯝ ꯍꯥꯏꯕꯤ ꯅꯪꯁꯤꯁꯨ ꯑꯁ ꯑꯗꯨꯒꯨꯝꯕ ꯁꯦꯛꯂꯣ ꯑꯗꯨꯒꯨꯝꯕ ꯇꯧꯔꯒ ꯆꯠꯂꯣ ꯍꯥꯏꯅ ꯑꯩꯅ ꯍꯥꯏꯕꯅꯤꯕ
ꯑꯥ ꯑꯗꯣ ꯃꯥꯁꯦ ꯑꯥꯗ ꯆꯪꯉꯒ ꯑꯗꯨꯝ ꯐꯖꯅꯗꯤ ꯀꯩꯅꯣ ꯇꯧ ꯈ꯭ꯔꯕ ꯃꯥꯜ ꯈꯔꯗꯤ ꯍꯣꯡꯈ꯭ꯔ ꯃꯥꯜꯂꯦꯀꯣ ꯍꯣꯡꯕ꯭ꯔꯥ ꯆꯞ ꯃꯥꯟꯅꯔꯤꯕ꯭ꯔꯥꯟ ꯍꯥꯟꯅ
ꯑꯁ ꯆꯞ ꯃꯥꯟꯅꯗꯦꯍꯦ ꯄꯤꯞ ꯐꯖꯕꯁꯨ ꯐꯖꯕꯅꯦ ꯍꯧꯖꯤꯛꯀꯥꯟꯗꯤ ꯅꯍꯥꯟ ꯎꯝ ꯃꯥꯅ ꯍꯦꯛ ꯂꯥꯛꯄ ꯀꯥꯟꯗꯗꯤꯀꯣ ꯑꯗꯨꯝ ꯁꯤꯝ ꯄꯜ ꯑꯣꯏꯅ ꯂꯥꯛꯑꯦꯕ ꯃꯥꯒꯤ ꯗ꯭ꯔꯦꯁꯁꯤꯡꯁꯨ ꯑꯠ ꯗꯨ ꯁꯣꯔꯣꯖꯤꯅꯤ ꯃꯥꯔꯀꯦꯠ ꯑꯩꯈꯣꯏ ꯂꯩꯌꯦꯅ ꯑꯗꯨ ꯃꯥꯔꯀꯦꯠꯒꯨꯝꯕꯗ ꯂꯧꯔꯒ ꯀꯔꯤꯅꯣ ꯍꯣꯡꯕ ꯈꯣꯏꯁꯦ ꯈ꯭ꯔꯒ ꯑꯗꯨꯝ ꯂꯩꯕꯅꯦ ꯃꯥꯁꯨ ꯑꯩꯈꯣꯏꯒꯨꯝꯅ ꯍꯧꯖꯤꯛꯇꯤ ꯂꯣꯏꯔꯦ ꯄꯩꯁꯥ ꯇꯥꯟꯕꯒ ꯀꯣ ꯄꯩꯁꯥ ꯇꯥꯟꯕꯒ ꯗ꯭ꯔꯦꯁ ꯇꯥꯟꯕꯒ ꯃꯥꯒꯤ ꯑ ꯀꯔꯤꯅꯣ ꯃꯥꯒꯤ ꯇꯤꯞꯁꯤ ꯁꯦꯝꯗꯣꯛꯔꯒ ꯐꯖꯅ ꯂꯩꯕꯅꯤꯅꯦ ꯅꯪ ꯍꯦꯛ ꯎꯔꯗꯤ ꯑꯦ ꯑꯩꯗꯤ ꯏꯃꯥꯟꯅꯕꯤ ꯃꯥꯟꯗ꯭ꯔꯦ ꯍꯥꯏꯒꯤꯅꯤ ꯅꯪꯅ
ꯑ ꯑꯩꯅꯦ ꯑꯩ ꯁꯨꯡꯎ ꯎꯗ꯭ꯔꯦ ꯃꯥ ꯆꯪꯈꯤꯕ ꯃꯇꯨꯡ
ꯑꯣ ꯚꯤꯗꯤꯑꯣ ꯀꯣꯜꯒꯨꯝꯕ ꯇꯧꯔꯥ ꯌꯦꯡꯉꯣꯅ
ꯅꯠꯇꯕ꯭ꯔꯥ
ꯎꯝ
ꯍꯣꯏ ꯑꯗꯨꯒꯨꯝꯕꯁꯨ ꯁꯨꯡꯌꯦꯡ ꯌꯦꯡꯗꯔꯦ
ꯃꯥꯕꯨ ꯅꯪ ꯃꯥꯁꯦ ꯅꯪꯕꯨꯗꯤ ꯌꯥꯝ ꯅꯨꯡ ꯁꯤꯔꯒ ꯂꯩꯕꯤꯅꯤ ꯍꯦꯛ ꯍꯥꯢꯔꯗꯤ ꯅꯪꯒꯤ ꯃꯤꯡ ꯍꯩꯔꯒꯀꯣ ꯎꯝ
ꯑꯗꯨꯝ ꯈꯠꯅꯕ
ꯑꯗꯨꯝ ꯈꯠꯅꯒꯟꯕꯅꯤ ꯃꯕꯥꯅꯤꯗꯤ ꯂꯩꯃꯤꯟꯅꯔꯗꯤ
ꯃꯥ ꯑꯩ ꯏꯕꯥꯅꯤꯁꯨꯅꯦ ꯃꯥꯁꯤꯁꯨ ꯀꯣ ꯈꯠꯅꯅꯤꯡꯕꯗꯤ ꯑꯃ ꯂꯩꯕꯅꯤꯀꯣ ꯑꯩꯈꯣꯏꯅ ꯑꯁꯤ ꯑꯗꯨꯝ ꯇꯧꯋꯦ ꯍꯥꯏꯔꯗꯤ ꯑꯦ ꯇꯧꯒꯦ ꯇꯧꯗꯦ ꯍꯥꯏꯕꯗꯣ ꯑꯗꯨ ꯊꯣꯛꯂꯛꯄꯅꯤ ꯑꯩꯅ ꯑꯩꯅꯁ ꯍꯧꯔꯗꯤ ꯅꯪꯁꯦ ꯌꯥꯝ ꯐꯠꯇꯦ ꯍꯥꯏꯒꯅꯤꯀꯣ ꯑꯗꯨ ꯑꯩꯈꯣꯏꯅ ꯅꯣꯡꯃ ꯀꯣ ꯅꯤꯡꯁꯤꯡꯂꯛꯂꯒ ꯌꯥꯝ ꯅꯣꯛꯅꯤꯡꯈ꯭ꯔ ꯃꯥꯜꯂꯦ ꯅꯪꯁꯨ
ꯍꯣꯢ
ꯑꯩꯈꯣꯏ ꯅꯣꯡꯃ ꯀꯔꯤꯅꯣ ꯑꯁ ꯌꯥꯝ ꯐꯔꯛ ꯇꯥꯕ ꯃꯇꯝ ꯂꯩꯕꯅꯤ ꯑꯩꯈꯣꯏ ꯑꯣꯐꯤꯁꯀꯤ ꯄꯥꯔꯇꯤ ꯑꯃ ꯂꯩꯕꯀꯣ ꯑꯣꯐꯤꯁꯒꯤ ꯄꯥꯔ ꯇꯤ ꯑꯃ ꯂꯥꯛꯀꯗꯧꯔꯦ ꯑꯗꯨꯉꯩꯗ ꯑꯩꯈꯣꯏ ꯃꯥꯁꯨ ꯑꯩꯕꯨ ꯁꯧꯕ ꯑꯩꯁꯨ ꯃꯥꯕꯨ ꯁꯧꯕ ꯁꯧꯔꯒ ꯋꯥꯔꯤ ꯁꯥꯅꯤꯡꯗꯕꯗꯣ ꯑꯁ ꯅꯪ ꯅꯊꯟꯗ ꯆꯠ ꯂꯣ ꯑꯦꯞ ꯑꯩꯁꯨ ꯏꯊꯟꯗ ꯆꯠꯒꯦ ꯍꯥꯏꯕꯗꯣ ꯃꯥ ꯃꯉꯣꯟꯗꯁꯨ ꯂꯩ ꯕ ꯑꯩꯉꯣꯟꯗꯁꯨ ꯂꯩꯕ ꯑꯗꯨ ꯑꯣꯐꯤꯁꯒꯤ ꯄꯥꯔꯇꯤ ꯂꯥꯛꯈ꯭ꯔꯗꯤ ꯀꯃꯥꯏꯅ ꯑꯩꯁꯨ ꯑꯩꯒꯤ ꯐ꯭ꯔꯦꯟ ꯑꯇꯣꯞꯄ ꯂꯩꯇꯦ ꯃꯥꯁꯨ ꯃꯥꯒꯤ ꯐ꯭ꯔꯦꯟ ꯑꯠ ꯇꯣꯞꯄ ꯂꯩꯇꯦ ꯑꯗꯨ ꯀꯃꯥꯥꯏ ꯇꯧꯁꯤꯔꯅ ꯑꯁ ꯋꯥꯔꯒ ꯂꯩꯕꯅꯤ ꯑꯩꯈꯣꯏꯅꯤꯁꯦ
ꯎꯝ ꯑꯗꯨꯃꯥꯏꯅ ꯑꯗꯨꯝ ꯎꯄꯥꯢ ꯂꯩꯇ꯭ꯔꯦ
ꯅ ꯈꯪꯕ꯭ꯔꯥ ꯑꯩꯈꯣꯏꯅꯤ ꯀ꯭ꯔꯤ ꯇꯧꯔꯦ
ꯎꯄꯥꯏ ꯂꯩꯇꯕꯒꯤ ꯑꯩꯈꯣꯏ ꯐ꯭ꯔꯦꯟ ꯑꯇꯣꯞꯄ ꯂꯩꯇꯕꯒꯤ ꯑꯩꯁꯨ ꯃꯉꯣꯟꯗ ꯂꯥꯛꯑꯦ ꯃꯥꯁꯨ ꯑꯩꯈꯣꯏꯗ ꯂꯥꯛꯑꯦ ꯄꯇꯤꯖꯦ ꯆꯠꯄꯅꯦ ꯃꯥꯁꯦꯀꯣ ꯑꯩꯅ ꯈꯪꯕꯗꯣ ꯍꯟꯗ꯭ꯔꯦꯠ ꯄꯥꯔꯁꯦꯟ ꯈꯪꯕꯁꯨ ꯃꯥꯅ ꯑꯗꯨ ꯑꯁ ꯑꯦꯛꯖꯥꯝꯄꯜ ꯃꯥꯁꯦ ꯑꯗꯨꯝ ꯇꯧꯋꯦꯀꯣ ꯃꯥꯅ ꯍꯥꯏꯗꯔꯁꯨꯀꯣ ꯃꯥꯁꯦ ꯀꯧꯒꯅꯤ ꯀꯧꯔꯒ ꯅꯪꯅꯅꯤ ꯍꯥꯏꯕ ꯑꯗꯨꯒꯨꯝꯕꯗꯣ ꯑꯁ ꯑꯗꯨꯒꯨꯝꯕ ꯃꯥ ꯇꯝ ꯂꯥꯛꯔꯅꯤ ꯑꯩꯗꯤ ꯌꯥꯝ ꯁꯥꯎꯈ꯭ꯔꯕꯀꯣ
ꯑꯈꯣꯏꯅꯤꯗꯤ ꯁꯥꯎ ꯁꯥꯎꯔꯒ ꯑꯗꯨꯝ ꯇꯤꯟꯅꯔꯒ ꯂꯩꯕꯅꯤ ꯑꯗꯨ ꯃꯥꯁꯦ ꯊꯧ ꯎꯝ ꯌꯥꯝ ꯐꯕꯗꯤ ꯐꯩ
ꯍꯣꯏ ꯆꯝꯕꯗꯤ ꯆꯝꯃꯦ ꯑꯗꯨꯒꯤ
ꯎꯝ
ꯏꯕꯥꯅꯤꯁꯦ ꯂꯩꯃꯤꯟꯅꯔꯦ ꯑꯗꯨꯝ ꯈꯠꯅꯩꯑꯦ ꯑꯗꯒꯤ ꯏꯃꯥꯟꯅꯕꯤ ꯑꯃꯅꯥ ꯑꯗꯨꯝ ꯅꯧꯕꯖꯥꯏ ꯏꯕꯅꯤꯕꯨ
ꯑ ꯑꯩꯗꯤ ꯅꯕꯥꯅꯤꯗꯤ ꯑꯗꯨꯝ ꯇꯧꯗꯕ꯭ꯔꯅ
ꯇꯧꯕꯅꯦ ꯑꯗꯨꯝ ꯈꯠꯅꯕꯅꯦ
ꯑꯩꯗꯤ ꯑꯩ ꯉꯛꯇꯔꯀꯣ ꯍꯥꯏꯅ ꯈꯟꯃꯤꯅꯤ
ꯅꯪꯅ ꯅꯪꯁꯨ ꯑꯗꯨꯝ ꯇꯧꯔꯦ ꯍꯥꯏꯔꯗꯤ ꯅꯨꯡꯉꯥꯏ
ꯃꯥꯁꯤꯁꯨꯀꫭ
ꯎꯝ
ꯑꯗꯨꯒ ꯑꯩꯅ ꯅꯨꯄꯥ ꯊꯤꯕꯤꯒꯦ ꯅꯪ ꯅꯪꯁꯨ ꯂꯨꯍꯣꯡ ꯅꯕ ꯇꯧꯋꯣ ꯃꯇꯝꯁꯦ ꯂꯥꯛꯈꯔꯦ ꯍꯥꯏꯕ ꯅꯨꯄꯥ ꯂꯩ ꯇꯦ ꯅꯨꯄꯥ ꯂꯩꯇꯦ ꯍꯥꯏꯔꯒ ꯅꯍꯥꯟ ꯃꯥꯒꯤ ꯐꯣꯟ ꯌꯦꯡꯕꯗ ꯑꯥꯏ ꯃꯤꯁ ꯌꯨ ꯍꯥꯏꯅ ꯊꯥꯔꯛꯄ ꯃꯤ ꯑꯃꯅꯀꯣ ꯑꯗꯨ ꯅꯨꯄꯤ ꯑꯣꯏ ꯔꯝꯒꯅꯤ ꯑꯗꯨ ꯑꯩꯒꯤ ꯇꯣꯄꯤꯒ ꯆꯞ ꯃꯥꯟꯅꯕ ꯑꯗꯨ ꯑꯩꯅ ꯑꯁ ꯑꯗꯨ ꯅꯨꯄꯥꯅꯤ ꯅꯪ ꯅꯪꯉꯣꯟꯗ ꯑꯥꯏ ꯃꯤꯁ ꯌꯨ ꯊꯥꯔꯛꯑꯦ ꯅꯨꯄꯥꯅꯤ ꯅꯪ ꯑꯩꯉꯣꯟꯗ ꯀꯔꯤ ꯍꯥꯏꯠ ꯇꯧꯔꯅ ꯑꯩꯅ ꯍꯥꯏꯕ ꯀꯥꯟꯗ ꯃꯥꯁꯦ ꯁꯥꯎꯔꯒ
ꯀꯔꯤꯁꯨ ꯀꯅꯥꯁꯨ ꯂꯩꯇꯦ ꯍꯥꯏꯔꯒ ꯀꯣ ꯑꯗꯨꯝ ꯍꯥꯏꯕꯅꯤ ꯅꯣꯛꯁꯨ ꯅꯣꯛꯅꯤꯡꯕ ꯑꯗꯨ ꯅꯨꯄꯤꯁꯤ
ꯑꯝ
ꯐꯖ ꯅꯗꯤ ꯏꯔꯤꯇ‌ꯦꯠ ꯇꯧꯏꯅꯦ ꯃꯥꯁ‌ꯦ
ꯑꯗꯨ ꯃꯥꯗꯤ ꯐꯖꯅ ꯄꯩꯁꯥ ꯇꯥꯟꯕꯁꯨ ꯍꯩꯈ꯭ꯔꯦ ꯄꯩꯁꯥꯁꯨ ꯃꯌꯥꯝ ꯃꯌꯥꯝ ꯇꯥꯟꯕ ꯍꯩꯔꯦ ꯑꯗꯣ ꯑꯁ ꯃꯥꯕꯨ ꯂꯧꯕ ꯃꯤ ꯃꯌꯥꯝ ꯑꯃ ꯃꯔꯥꯏꯕꯛ ꯐꯒꯅꯤ ꯊꯕꯛ ꯇꯧꯔꯒ ꯑꯗꯨꯝ ꯂꯩꯕ ꯌꯥꯔ‌ꯦ ꯃꯥꯕꯅꯤ
ꯍꯣꯏ ꯑꯩꯗꯤ ꯃꯉꯣꯟꯗ ꯄꯩꯁꯥ ꯌꯥꯝ ꯂꯧꯕꯅꯤ
ꯎꯝ ꯑꯩꯅ ꯍꯥꯏꯗ꯭ꯔꫭ ꯀꯥꯟꯗꯗꯤ ꯂꯩꯇꯦ ꯂꯩ ꯇꯦ ꯉꯥꯛꯇ ꯍꯥꯏꯌꯦ ꯃꯥꯗꯤ ꯄꯩꯁꯥ ꯃꯌꯥꯝ ꯃꯌꯥꯝ ꯄꯥꯏꯔꯁꯨ
ꯑꯣ ꯂꯩꯁꯨ ꯂꯩ ꯇꯃꯜꯂꯦ ꯂꯩꯔꯗꯤ ꯄꯤꯕꯅꯦ ꯑꯗꯨ ꯅꯨꯄꯤꯗꯣ ꯎꯝ ꯍꯧꯖꯤꯛꯀꯥꯟꯗꯤ ꯃꯥꯁꯨ ꯂꯩꯇꯦ ꯂꯩꯇꯦ ꯍꯥꯏꯕꯅꯦ ꯑꯗꯨ ꯃꯥꯒꯤ ꯏꯃꯥꯒꯤ ꯁꯥꯏꯗ ꯑꯃ ꯄ꯭ꯔꯣꯕ꯭ꯂꯦꯝ ꯂꯩꯕ ꯑꯃ ꯂꯩꯕ ꯃꯥꯜꯂꯦ ꯃꯗꯨ ꯅꯨꯄꯤꯉꯣꯟꯗ ꯃꯥꯁꯦ ꯄꯩꯁꯥ ꯑꯗꯨꯝ ꯆꯪꯕꯃꯜꯂꯦ ꯊꯥꯗ ꯇꯦꯟ ꯊꯥꯎꯖꯟꯒꯨꯝꯕ ꯇ꯭ꯋꯦꯟꯇꯤ ꯊꯥꯎꯖꯟꯒꯨꯝꯕꯁꯨ ꯃꯥꯁꯦ ꯄꯤꯈ꯭ꯔꯦꯕ ꯃꯥꯒꯤ ꯄ꯭ꯔꯣꯕ꯭ꯂꯦꯝ ꯂꯩꯕꯀꯣ ꯑꯗꯨ ꯑꯗꯨ ꯑꯗꯨꯒ ꯑꯩꯁꯨ ꯍꯧꯖꯤꯛꯀꯥꯟꯗꯤ ꯍꯥꯡꯗ꯭ꯔꯦ ꯅꯍꯥꯟꯗꯤ ꯑꯁ ꯋꯥꯟ ꯊꯥꯎꯖꯟ ꯄꯤꯌꯣ ꯄꯤꯒꯅꯤ ꯇꯨ ꯊꯥꯎꯖꯟ ꯄꯤꯌꯣ ꯄꯤꯒꯅꯤ ꯑꯩꯅ ꯎꯝ ꯑꯩ ꯗꯦꯠ ꯋꯥꯟꯗ ꯄꯤꯒꯅꯤ ꯍꯥꯏꯔꯗꯤ ꯕꯤꯐꯣꯔ ꯗꯦꯠ ꯋꯥꯟꯗ ꯑꯩꯅ ꯑꯗꯨꯝ ꯄꯤꯕꯀꯣ ꯑꯗꯨꯒꯤ ꯃꯥꯁꯦ ꯀꯔꯤ ꯄꯤꯅꯤꯡꯉꯥꯏ ꯄ꯭ꯔꯣꯕ꯭ꯂꯦꯝ ꯑꯃꯠꯇꯁꯨ ꯂꯩꯇꯕꯅꯤ ꯇꯦꯟ ꯊꯥꯎꯖꯟꯒꯨꯝꯕ ꯂꯧꯋꯦ ꯇ꯭ꯋꯦꯟꯇꯤꯒꯨꯝꯕ ꯂꯧꯋꯦ ꯑꯩ ꯂꯧꯔꯒ ꯑꯗꯨꯝ ꯀꯣ ꯄꯤꯕ ꯄꯤꯕ ꯂꯧꯔꯒ ꯄꯤꯕ ꯑꯩꯁꯨ ꯑꯦꯗꯖꯁꯃꯦꯟ ꯌꯥꯝ ꯇꯧꯕꯒꯤ ꯑꯗꯨ ꯑꯗꯨ ꯂꯩꯕ ꯃꯇꯝꯗ ꯀꯣ ꯌꯨꯝꯒꯤꯁꯨ ꯑꯦꯗꯖꯁꯃꯦꯟ ꯇꯧꯋꯦ ꯏꯅꯧ ꯅꯨꯨꯄꯥ ꯈꯣꯏꯒꯤꯁꯨ ꯑꯦꯗꯖꯁꯃꯦꯟ ꯇꯧꯕ ꯏꯆꯦ ꯈꯣꯏꯒꯤꯁꯨ ꯑꯦꯗꯖꯁꯃꯦꯟ ꯇꯧꯕꯒꯤ ꯑꯗꯨꯝ ꯄꯩꯁꯥꯁꯦ ꯂꯧꯊꯣꯛ ꯂꯧꯁꯤꯟ ꯌꯥꯝ ꯇꯧꯈ꯭ꯔꯤꯗ ꯃꯔꯛ
ꯑ ꯑ ꯍꯣꯏ
ꯗꯨ ꯑꯩꯉꯣꯟꯗꯗꯤ ꯐꯖꯅ ꯊꯥꯖꯔꯒ ꯑꯗꯨꯝ ꯇꯧꯕꯤꯕꯅꯤ ꯅꯪ ꯑꯁꯤꯗ ꯂꯥꯛꯄꯗꯣ ꯌꯥꯝ ꯐꯥꯔꯦ ꯍꯥꯏ ꯌꯥꯏꯌꯦ ꯑꯩꯅꯀꯣ ꯃꯥꯕꯨ ꯍꯥꯏꯕ ꯃꯅꯤꯄꯨꯔꯗ ꯂꯩꯈ꯭ꯔꯗꯤ ꯀꯔꯤꯅꯣ ꯑꯩꯈꯣꯏꯅ ꯃꯣꯏ ꯄꯨ ꯅꯤꯠ ꯇꯧꯕ ꯃꯇꯝꯗ ꯂꯩꯇꯦꯅ ꯑꯗꯨ ꯂꯩꯃꯤꯟꯅꯔꯗꯤ ꯀꯔꯤꯅꯣ ꯌꯥꯝ ꯇꯧ ꯐꯖꯅ ꯍꯦꯜꯞꯁꯨ ꯇꯧꯕꯤꯕꯀꯣ ꯑꯗꯨ ꯃꯣꯏꯅ ꯄ꯭ꯔꯣꯕ꯭ꯂꯦꯝ ꯂꯩꯕ ꯀꯥꯟꯗꯨꯁꯨ ꯑꯩꯈꯣꯏꯅꯁꯨ ꯇꯨꯗꯨꯝ ꯍꯦꯜꯞ ꯇꯧꯅꯤꯡꯉꯦ ꯇꯧꯁꯨ ꯇꯧꯕꯤꯗꯦꯗ ꯃꯥꯗꯤ ꯑꯗꯨꯝ ꯂꯩꯕꯒꯤ
ꯎꯝ ꯎꯝ ꯎꯝ
ꯑꯩ ꯑꯩ ꯈꯛꯇ ꯃꯥꯅ ꯍꯦꯂꯞ ꯇꯧ ꯇꯧꯔꯒ ꯂꯩꯕꯅꯦ ꯅꯪꯒꯤ ꯏꯆꯥꯅꯨꯄꯤꯗꯣ ꯇꯨꯝꯗ꯭ꯔꯤ
ꯑꯥ ꯑ ꯇꯨꯃꯗ꯭ꯔꯤ
ꯇꯨꯝꯗ꯭ꯔꯤ ꯑꯣ ꯑꯗꯨꯗꯤ ꯃꯥ ꯃꯥꯕꯨ ꯇꯨꯝꯍꯜꯂꯣ
ꯎꯝ ꯍꯣꯏ ꯑꯗꯨꯃꯥꯏꯅ ꯇꯧꯈꯤꯒꯦ ꯑꯗꯨ ꯂꯣꯏꯔꯗꯤ ꯑꯗꯣ ꯅꯪꯁꯨ ꯀꯅꯥ ꯀꯅꯥꯕꯨꯅꯣ ꯍꯣꯏ ꯈꯔ ꯆꯥꯏ ꯈꯤꯇꯪ ꯑꯍꯨꯝ ꯈꯛꯇ
ꯑ ꯏꯁ꯭ꯄꯨꯟ ꯑꯍꯨꯝ
ꯑ ꯑꯗꯨꯝ ꯈꯨꯠꯅ ꯂꯧꯕꯗꯣ ꯂꯧꯕꯗꯣ ꯑꯍꯨꯝ ꯂꯥꯛꯅ ꯆꯥꯏꯌꯦ ꯈꯪꯗꯦ
ꯑꯥ ꯑꯁ ꯑꯩꯈꯣꯏ ꯅꯨꯄꯤ ꯑꯃꯁꯨ ꯑꯗꯨꯝ ꯇꯧꯕꯅꯦ ꯑꯍꯨꯝ ꯆꯥꯔꯗꯤ ꯌꯥꯕꯅꯤꯅ ꯑꯃꯁꯨ
ꯑꯩꯅ ꯄꯤꯔꯁꯨ ꯁꯨꯡꯆꯥꯥ ꯆꯥꯗꯦ ꯃꯥꯗꯤ ꯃꯊꯟꯗ
ꯑꯣ ꯑꯣ ꯀꯥꯏꯗꯦ
ꯑꯗꯨ ꯅꯪ ꯇꯨꯝꯗꯦ ꯍꯥꯏꯔꯗꯤ ꯑꯃꯨꯛꯀ ꯃꯤ ꯂꯩꯇ꯭ꯔꯗꯤ ꯑꯃꯨꯛꯀ ꯀꯣ ꯇꯧꯒꯦ ꯍꯥꯏꯅ ꯋꯥꯆꯦꯞꯇ ꯀꯣꯜ ꯇꯧꯔꯛꯑꯣ ꯀꯣ
ꯑꯥ ꯍꯣꯏ ꯍꯥꯏꯔꯛ
ꯇꯣꯄꯤꯛ ꯑꯃ ꯐꯖꯕ ꯉꯥꯡꯁꯦ ꯑꯩꯈꯣꯏꯅꯤ
ꯎꯝ ꯍꯣꯏ ꯍꯣꯏ
ꯑꯩꯈꯣꯏ ꯀ꯭ꯂꯥꯁꯃꯦꯠꯁꯤꯡꯕꯨ ꯅꯪ ꯋꯥꯔꯤ ꯁꯥꯗ꯭ꯔꯤ
ꯁꯗꯔꯤ ꯑ ꯑꯃꯔꯛꯇꯤ ꯁꯥꯏꯌꯦ ꯎꯝ ꯑꯦ ꯑꯦ ꯁꯗ꯭ꯔꯤ ꯁꯗ꯭ꯔꯤ ꯅꯍꯥꯟ ꯁꯥꯒꯦ ꯇꯧꯔꯒ ꯀꯔꯤꯔꯥ ꯇꯧꯔꯒ ꯁꯥꯗ꯭ꯔꯤ
ꯃꯣꯏꯗꯤ ꯀꯥꯔꯤꯑꯥ ꯊꯝꯃꯤ ꯊꯝꯃꯤ
ꯑꯥ
ꯃꯥꯗꯤ ꯃꯣꯏꯗꯤ ꯀꯔꯤ ꯍꯥꯏꯕꯅꯣ ꯍꯥꯏꯕꯗꯣ ꯈꯪꯗꯔꯦ ꯑꯥ